ꯊꯥꯎꯖꯟ ꯎꯝ ꯑꯗꯨꯅ ꯀꯌꯥꯅ ꯐꯪꯗꯣꯏꯁꯦ ꯀꯩꯅꯣ ꯍꯜꯂꯣ
ꯀꯩꯅꯣ ꯇ꯭ꯋꯦꯟꯇꯤ ꯁꯤꯛꯁ ꯊꯥꯎꯖꯟ ꯅꯠꯇꯦ
ꯆꯥꯛ ꯆꯥꯔꯕꯣ
ꯁꯔꯦ ꯑꯦꯗ ꯑꯦ ꯆꯥꯗꯔꯦ ꯉꯁꯤ ꯀ꯭ꯔꯥꯕ
ꯆꯠ ꯑꯣ ꯅꯣꯏꯗꯤ ꯈꯦꯔ ꯆꯥꯔ ꯅꯣꯏꯗꯤ ꯈꯦꯔ ꯍꯧꯧꯒꯦ ꯀꯥꯏꯅ ꯈꯜꯂꯝꯕꯅꯦ ꯅꯪ ꯅꯍꯥꯟ ꯆꯥꯕꯅ ꯍꯥꯟꯒꯅꯤꯅꯦ
ꯑꯣ ꯑꯩꯈꯣꯏ ꯇꯣꯝꯅ ꯈꯦꯔ ꯆꯥꯅꯤꯡꯉꯤ ꯈꯦꯔ ꯆꯥꯅꯤꯡꯉꯦꯅ
ꯍ ꯇꯧꯔꯦꯅꯦ ꯆꯍꯥꯎ ꯀꯔ ꯅꯠꯇ꯭ꯔꯣ
ꯑ ꯆꯥꯛꯍꯥꯎ ꯎꯝ ꯆꯥꯛꯍꯥꯎ ꯄꯨꯔꯛꯑꯗꯤ ꯅꯠꯇꯦꯗ ꯑꯩꯈꯣꯏ ꯃꯥꯅꯅꯦ ꯑꯩꯈꯣꯏ ꯆꯦꯒꯤ ꯑꯩꯈꯣꯏ ꯆꯦꯅ ꯆꯥꯛꯍꯥꯎ ꯊꯥꯔꯛꯑꯣꯅꯦ ꯍꯥꯏꯕ ꯑꯗꯨꯒꯤ ꯆꯥꯛꯍꯥꯎ ꯈꯔ ꯂꯩ ꯗ ꯊꯝꯕꯅꯦꯕ
ꯎꯝ
ꯀꯦ ꯖꯤ ꯑꯃ ꯇꯥꯡꯉꯛꯑ ꯑꯗꯨꯅ ꯑꯩꯈꯣꯏ ꯇꯣꯝꯗ ꯆꯥꯛꯍꯥꯎ ꯍꯧꯁ ꯆꯥꯛꯍꯥꯎ ꯍꯧꯁꯦ ꯍꯥꯏꯕꯒꯤ ꯁꯨꯄꯔ ꯐꯥꯏꯟꯗ ꯆꯥꯛꯍꯥꯎ ꯈꯔ ꯌꯥꯅꯤ ꯕꯅꯤꯗ
ꯌꯥꯏ ꯇꯁꯨ ꯀꯥꯏꯗ ꯍꯧꯗꯔꯒꯅ ꯆꯥꯔꯦ ꯆꯥꯛ ꯆꯥꯗꯕꯤꯗꯅꯦ ꯍꯣꯠꯅꯔꯦ
ꯑꯣ ꯍꯥꯎꯗꯗ
ꯄꯕꯨꯡꯅꯤ ꯌ ꯌꯟ ꯂ ꯂꯩꯇ꯭ꯔꯥ
ꯃ
ꯎꯝ
ꯂꯩꯗꯦ ꯃꯥꯊ ꯄꯣꯁꯦꯁꯤ
ꯅꯪꯒꯤ ꯐꯨꯔꯤꯠꯇꯣ ꯑꯩ ꯅꯪ ꯀꯔꯝ ꯀꯥꯟ ꯂꯥꯛꯇꯣꯏꯅꯣ
ꯑꯩ ꯐꯨꯔꯤꯠꯇꯨ ꯅꯪ ꯑꯗꯨꯝ ꯂꯤꯠꯅꯔꯣꯗ
ꯅꯤꯂꯨ ꯏꯗ ꯅꯪ ꯅꯝꯄꯤꯤꯔ ꯀꯦ ꯏꯔꯛ ꯀꯦꯗꯩꯗ
ꯌꯥꯔꯅꯤꯍꯦꯟꯅ ꯑꯗꯨꯝ ꯂꯤꯠꯅꯔꯣ ꯀꯩꯅꯣ ꯑꯗꯨꯕꯨ ꯑꯩꯗꯤ ꯃꯥꯥꯛꯛꯁꯤ ꯇꯧꯕ ꯀꯩꯀꯥꯕꯨꯗꯤ ꯂꯥꯛꯈꯤꯅꯤꯗꯅ
ꯍꯣꯏ ꯗꯦꯠ ꯇꯦꯟ ꯑꯗꯨꯋꯥꯏꯗ ꯑꯦꯛꯖꯥꯝ ꯍꯥꯏꯗꯧ ꯌꯥ ꯑꯗꯨꯗꯤ ꯍ ꯑꯩꯅ ꯏꯩꯅ ꯛꯇ ꯃꯤꯅ ꯍꯥꯏꯔꯝꯃꯒ
ꯑꯦꯅ ꯆꯈꯗ꯭ꯔꯤ ꯋꯥ
ꯆꯥ ꯆꯥꯕꯂꯣꯔ
ꯎꯝ ꯀꯩ ꯉꯥꯡꯁꯦ ꯍꯥꯏꯕ
ꯁꯨꯃꯥꯏꯅ ꯇꯧꯕꯅꯦ ꯅꯪꯅ ꯅꯪꯒ ꯂꯨꯁꯤꯕ ꯂꯥꯛꯒꯅ ꯌꯥꯝꯅ ꯄꯥꯝꯖꯕ ꯌꯦꯟꯁꯥꯡꯗꯣ
ꯍ ꯑꯗꯨ ꯍꯦꯛꯇ ꯆꯥꯊꯣꯛꯑꯦ ꯐꯔ ꯐꯔ
ꯑꯗꯨ ꯍꯦꯛꯇ ꯍꯥꯎꯅ ꯊꯣꯡꯗꯔ ꯆꯥꯔꯦ
ꯎꯝ
ꯀꯩꯗꯧꯔꯝꯃꯤꯅꯣ ꯅꯪꯕꯣ
ꯑꯩ ꯇꯨꯝꯃꯒꯦꯟ ꯇꯧꯔꯝꯕꯅꯦ ꯑꯗ ꯑꯩꯒꯤ ꯐꯃꯨꯡꯗꯨꯗꯤ ꯅꯠ ꯅꯦꯠꯋꯥꯔꯛ ꯌꯥꯝ ꯅꯨꯡꯉꯥꯏꯇ꯭ꯔꯦꯕ
ꯑꯝ
ꯦꯔꯋꯥ ꯅꯨꯡꯉꯥꯏꯇꯦꯅꯦ ꯑꯩꯅ ꯋꯥꯔꯤ ꯁꯥꯟꯅꯕꯗꯨ ꯇꯠꯂꯗꯤ ꯅꯨꯡꯉꯥꯏꯇꯦꯅ ꯁ꯭ꯋꯥꯏꯗ ꯊꯣꯛꯂꯛꯏ
ꯎꯝ ꯃꯄꯥꯟꯗ ꯔꯨꯔꯁꯤꯕꯤꯂꯥ ꯑꯣꯏ ꯁꯗꯅꯕ ꯌꯥ
ꯑꯣ ꯁꯥꯟꯅꯩꯌꯦ ꯃꯥꯅ ꯉꯁꯥꯏ ꯑꯩꯉ ꯉꯟꯇꯥꯗ ꯍꯥꯏꯔꯛꯄꯗꯣ
ꯎꯝ
ꯑꯗꯨꯗ ꯑꯩꯅ ꯍꯣꯏꯅꯦ ꯍꯥꯏꯗꯅꯁꯨ ꯁꯥꯟꯅꯩꯕꯅꯤ
ꯎꯝ ꯃꯥꯗꯤ ꯃꯥꯗꯤ ꯑꯅꯤꯂꯛ ꯁꯅ ꯑꯣ
ꯑ ꯎꯝ
ꯃꯥꯗꯤ ꯔꯦꯟꯇꯕꯨ ꯂꯩꯗꯣꯏꯔ ꯃꯥꯜꯂꯦꯅꯦ ꯃꯣ
ꯈꯪꯗꯦ ꯉꯁꯥꯏ ꯑꯗꯨꯃꯥꯏꯅ ꯑꯃꯨꯛ ꯍꯥꯏꯒꯤꯈꯤꯕꯅꯤ ꯆꯦ ꯀꯔ ꯂ ꯍꯪꯅꯩꯏ ꯋꯥ ꯁꯅꯔꯦꯔꯤꯟꯇ ꯂꯩꯕꯅ ꯄꯩꯁꯥ ꯀꯥꯟꯅ ꯍꯦꯜꯂꯤ ꯍꯥꯏ ꯈꯣꯠꯂꯤ ꯑꯗꯒꯤꯗꯤ ꯃꯣꯏ ꯊꯕꯛ ꯇꯧꯕꯒꯤ ꯒ꯭ꯔꯨꯞ ꯑꯃ ꯂꯩ ꯈꯣꯠꯂꯤ ꯑꯗꯨ ꯑꯗꯥꯏ ꯍꯥꯏꯒꯤ
ꯍꯥꯏꯏꯔꯝꯕꯅꯤ
ꯎꯝ
ꯈꯪꯒꯦꯗ ꯃꯥꯒꯤ ꯋꯥꯔꯤꯁꯦ ꯭ꯟ ꯇꯥꯗꯤ ꯃꯥ ꯃꯌꯦꯛꯁ ꯏꯂꯤ ꯑꯥꯗ ꯅꯍꯥꯟ ꯑꯍꯥꯟꯕ ꯀꯩꯅꯣ ꯇꯧꯔꯒ ꯗꯤꯟ ꯃꯣꯏꯕꯥꯅꯤ ꯂꯥꯏꯞ ꯊꯥꯕꯩꯗꯨꯗꯅ ꯑꯃꯨꯛ ꯁꯤꯗ ꯂꯩꯔꯅꯤ ꯁꯤꯗ ꯂꯩꯔꯅꯤ ꯁꯤꯗ ꯂꯩꯔꯅꯤ ꯇꯧꯔꯝꯃꯕꯅꯦ ꯑꯗꯨꯏ ꯉꯥꯏꯍꯥꯛꯇꯪꯒꯤ ꯏ ꯍꯥꯏꯒꯠꯂꯤꯀꯥꯟꯗꯨꯗꯅꯦ ꯃ ꯑꯦꯝꯗ ꯍꯥꯏꯗꯅ ꯂꯩꯔꯅꯤ ꯈꯣꯠꯂꯅꯤꯅ ꯇꯧꯔꯝꯃꯤꯗꯣ
ꯎꯝ
ꯑꯗꯨꯗꯨꯒ ꯃꯌꯨꯝ ꯆꯠꯈꯤꯕ ꯑꯩꯅ ꯉꯖꯥꯏ ꯍꯪꯕ ꯃꯥꯗꯣ ꯑꯣꯞꯁꯟ ꯑꯅꯤ ꯂꯩ ꯑꯗꯨꯗ ꯂꯩꯕꯅ ꯗꯧ ꯃꯥꯟꯁꯤꯜꯂꯦ ꯈꯣꯠꯂꯦ
ꯑꯣꯞꯁꯟ ꯑꯅꯤ ꯂꯩ ꯀꯦꯒ ꯍꯥꯏꯔꯕ
ꯍꯣꯏ ꯍꯣꯏ ꯍꯣꯏ ꯍꯣꯏ ꯑꯣꯞꯁꯟ ꯑꯅꯤ ꯂꯩꯔꯤꯁꯦ
ꯑꯣꯞꯁꯟ ꯑꯅꯤ ꯂꯩꯌꯦ ꯑꯩꯅ ꯀꯔꯤ ꯀꯔꯤ ꯑꯣꯞꯁꯟ ꯑꯃ ꯍꯣꯁꯇꯦꯜ ꯂꯩꯕꯒ ꯆꯦ ꯀꯃꯂꯥꯒꯤꯗꯨ ꯂꯩꯕ ꯑꯃ ꯍꯟꯇꯛ ꯁꯟꯗꯦ ꯍꯥꯏꯕ꯭ꯔꯥ ꯃꯊꯪ ꯂꯥꯛꯏ ꯁꯟꯗꯦꯁꯤꯗꯕ꯭ꯔꯥ ꯆꯠꯀꯅꯤ ꯃꯣꯏ ꯃꯅꯥꯛꯇ ꯑꯗꯨꯒ ꯀꯃꯥꯏ ꯀꯃꯥꯏꯅ ꯇꯧꯕꯅꯣ ꯌꯦꯉꯅꯦ ꯌꯦꯅꯦ ꯍꯥꯏꯕ
ꯑ ꯅꯪꯉꯣꯟꯗ ꯉꯁꯥꯏ ꯅꯨꯡꯊꯤꯟꯗ ꯂꯤꯡꯉꯝ ꯆꯦ ꯑꯩꯉꯣꯟꯗ ꯇꯧꯔꯛꯑꯝꯗ꯭ꯔꯣ
ꯇꯧꯔꯛꯑꯝꯃꯤ ꯀꯩꯅꯣꯕ ꯑꯗꯨꯕꯨ ꯅꯪ ꯆꯪꯉꯕꯣ
ꯑ ꯅꯪ ꯆꯪꯈꯤꯕ꯭ꯔꯥ ꯐꯣꯟꯒ ꯇꯧꯔꯛꯑꯦ ꯈꯪꯕ꯭ꯔꯥ ꯅꯪꯉꯣꯟꯗ ꯐꯣꯟ ꯇꯧꯔꯛꯇ꯭ꯔꯣ
ꯇꯧꯔꯛꯇꯦ ꯐꯣꯟ ꯇꯧꯔꯛꯄ ꯍꯥꯏꯗꯤ ꯀꯅꯥꯅꯣ ꯁ ꯀꯥꯟꯅ
ꯑꯥꯎ
ꯇꯧꯔꯛꯇꯦ ꯆꯪꯉꯣ ꯆꯪꯉꯣꯅ ꯑꯩꯉꯣꯟꯗꯕꯨꯗꯤ ꯊꯥꯔꯛꯑꯦ
ꯎꯝ ꯅꯅꯗꯤꯦ ꯍꯥꯏꯒ꯭ꯔ
ꯑꯩꯅ ꯑꯩ ꯑꯩꯗꯣ ꯎꯍꯧꯗ꯭ꯔꯦ ꯃꯥꯒ ꯐꯣꯟ ꯇꯧꯅꯕꯩ ꯀꯩꯅꯣꯒꯤꯗꯨꯗ ꯃꯇꯥꯡꯗꯨꯗ ꯑꯣꯏꯅ ꯊꯦꯡꯅꯔ ꯑꯩꯅ ꯀꯃꯥꯏ ꯀꯃꯥꯏꯅ ꯇꯧꯒꯦ ꯑꯗꯨꯥꯏ ꯃ ꯃꯅꯥꯎꯄꯥ ꯑꯃꯅ ꯄꯩꯁꯥ ꯐꯪꯉꯦ ꯈꯣꯠꯂꯦꯅ ꯍꯥꯏꯗꯨꯗꯨ ꯆꯪꯉꯣꯅ ꯍꯥꯏꯕꯅꯦ
ꯐꯪꯉꯦ ꯃꯥ ꯅꯠꯇꯦ ꯃꯥ ꯐꯪꯉꯦ ꯍꯥꯏꯕ꯭ꯔꯣ
ꯈꯪꯗꯦ ꯑꯗꯨꯁꯨ ꯀꯔꯤꯝ ꯍꯥꯏꯔꯛꯇꯀꯦ
ꯑꯣ ꯍꯪꯕ ꯍꯪꯖ꯭ꯔꯅꯤꯅ ꯑꯇ ꯑꯩꯗꯤ ꯑꯗꯨꯒꯨꯝꯕ ꯂꯤꯡꯁꯦ ꯑꯃꯨꯛ ꯂꯧ ꯄꯤꯖꯩꯌꯦꯕ ꯍꯥꯏꯗꯤ ꯍꯧꯖꯤꯛꯀꯥꯟ ꯃꯇꯝꯁꯦ ꯑꯗ ꯑꯩꯗꯤ ꯇꯟꯖꯩꯕꯀꯣ ꯃꯣꯏ ꯃꯥꯕꯨꯗꯤ ꯑꯗꯨꯝ ꯄꯥꯛꯆꯪ ꯆꯪꯕꯅꯤ ꯑꯃ ꯑꯃ ꯑꯃ ꯑꯃ ꯑꯩꯗꯤ ꯇꯟꯖꯩꯌꯦꯕ ꯑꯗꯣ ꯑꯩꯅ ꯇꯜꯂꯦ ꯍꯥꯏꯔꯗꯤ ꯀꯣꯛꯇꯣꯛ ꯌꯥꯔꯗꯤ ꯅꯝꯕꯔꯗꯣ ꯍꯥꯞꯄꯨꯅꯨ ꯑꯩ ꯅꯝꯕꯔ ꯑꯃ ꯍꯥꯏꯔꯛꯀꯦ ꯑꯗꯨ ꯍꯥꯞꯄꯨ ꯑꯝꯇ ꯆꯪꯉꯨ ꯍꯥꯏꯅꯤ ꯑꯗ ꯑꯩ ꯍꯥꯏꯕ ꯑꯦ ꯀꯩꯅꯣ ꯃꯤꯅ ꯀꯩꯅꯣ ꯇꯧꯒꯦꯅ ꯇꯧꯔꯗꯤ ꯚꯥꯏꯔꯦꯁ ꯍꯥꯞꯆꯟꯒꯦ ꯍꯥꯞꯆꯜꯂꯗꯤ ꯅꯝꯕꯔꯗ ꯆꯪꯗꯧ ꯅꯠꯇꯦ ꯂꯤꯡꯗ ꯍꯥꯞꯆꯤꯟꯕꯗꯣ ꯑꯩ ꯐꯣꯟꯗ ꯍꯥꯞꯆꯤꯟꯈꯤꯗꯣꯏꯅꯤꯅ ꯍꯥꯏꯕ ꯑꯩꯅ ꯑꯗꯦ ꯅꯪꯒꯤ ꯃꯑꯣꯡ ꯑꯃ ꯇꯧꯤꯅ ꯀ ꯍꯥꯏꯕ꯭ꯔ ꯀꯩꯅꯣꯝꯁꯨ
ꯑꯅꯅꯤ ꯃꯤꯅ ꯄꯥꯝꯖꯗꯗꯗꯤ ꯀꯣꯛꯇꯧ ꯌꯥꯗꯅ ꯃꯥꯅ ꯀꯥꯔꯟꯗ꯭ꯔꯤꯔꯤꯕ ꯑꯗ ꯆꯪꯉꯣ ꯑꯝꯗ ꯆꯪꯉꯣꯑꯣꯅꯦ ꯑ ꯑꯩꯅꯅꯦ ꯑꯩꯁ ꯑꯩ ꯆꯪꯉꯔꯨꯒꯦ ꯇꯜꯂꯦꯅ ꯍꯥꯏꯕ ꯇ ꯐꯪꯉꯣꯏ ꯃꯣꯏꯒꯤꯁꯦ ꯀꯦꯝ ꯑꯣꯏꯔꯝꯒꯅꯤꯅ ꯑꯩꯅ ꯍꯥꯏꯞ ꯟꯕ ꯇꯂꯦꯅ ꯑꯩꯅꯅꯦꯍ ꯃꯥꯅ ꯁꯨꯃꯥꯏ ꯍꯥꯏꯕ ꯃꯥꯅ ꯐꯠ ꯂꯥꯎꯅ ꯊꯥꯔꯛꯑꯦꯕ ꯁꯤ ꯆꯪꯉꯣꯅ ꯑꯗ ꯑꯩꯁꯨ ꯁꯨꯃꯥꯏꯅ ꯐ ꯃꯦꯁꯦꯁ ꯐꯠꯂꯦ ꯑ ꯍꯜꯂꯒꯦ ꯀꯩꯅꯣ ꯅꯪ ꯄꯩꯁꯥ ꯐꯪꯉꯕ ꯕꯣꯅꯍꯜꯂꯨꯕ ꯑꯗꯨ ꯍꯥꯟꯕꯒ ꯀꯣꯜ ꯇꯧꯁꯜꯂꯛꯑꯦ ꯑꯗꯨ ꯍꯥꯏꯚꯥꯏꯔꯕ ꯃꯥꯅꯦ
ꯇꯃꯕꯨ ꯃꯥꯅꯁ ꯍꯥꯏꯔꯛꯄꯅꯦ ꯃꯤ ꯃꯤ ꯃꯌꯥꯝ ꯍꯥꯞꯄꯤꯒꯦ ꯄꯩꯁꯥ ꯐꯪꯉꯦ ꯍꯥꯏꯕ꯭ꯔꯥ
ꯎꯝ
ꯑꯗꯨꯒꯤ ꯃꯑꯣꯡꯗꯅꯦꯕ ꯑꯗꯨꯗ ꯑꯩ ꯆꯪ ꯃꯇꯝꯗꯅ ꯑꯗꯨꯝ ꯆꯪꯗ꯭ꯔꯦ ꯈꯪꯗꯧ ꯃꯥꯟꯗꯕ ꯃꯑꯣꯡꯗꯣ
ꯐꯪꯉꯣꯏꯒ ꯂꯥꯏꯔꯦ ꯄꯩꯁꯥꯕꯨ ꯄꯪꯐꯪ ꯐꯪꯕ ꯌꯥꯕꯒꯤ ꯇꯥꯏꯞꯇ ꯑꯩꯗꯤ ꯅꯪꯅ ꯇꯧ ꯍꯥꯏꯕꯗꯨ ꯀꯖꯩꯩꯅ
ꯑꯗꯨ ꯑꯗꯨꯗꯤ ꯃꯣꯏꯗꯤ ꯃꯣꯏꯗꯤ ꯄꯩꯁꯥ ꯐꯪ ꯐ ꯐꯪꯉꯦ ꯑꯩ ꯇ ꯃꯉꯥꯏꯔ ꯐꯪꯗꯦꯁꯨ
ꯍꯣꯏ ꯑꯗꯣ ꯑꯩꯗꯤ ꯍꯥꯏꯗꯤ ꯎꯝ ꯑꯗꯨꯝ ꯑꯁꯦꯡꯕ ꯑꯣꯏꯔꯁꯨ ꯀꯤꯖꯖꯩ ꯍꯥꯏꯕ ꯏꯁꯥꯅ ꯀꯤꯖꯒꯜꯂꯦ ꯍꯥꯏꯕ ꯑꯗꯣ ꯃꯥꯁꯨ ꯈꯪ ꯌꯥꯏ ꯅꯠꯇ꯭ꯔꯥ ꯃꯥꯁꯨ ꯈꯪꯉꯤ ꯅꯠꯇ꯭ꯔꯥ ꯑꯗꯨ ꯑꯗꯨꯒꯒ ꯑꯗꯨꯗꯤꯍꯦ ꯑꯩꯅ ꯅꯪꯒꯤ ꯐꯠꯇꯅꯕ ꯊꯥꯔꯛꯀꯗ꯭ꯔ ꯑꯩꯌꯦꯦ
ꯑꯗꯨ ꯍꯥꯏꯔꯛꯏꯕ ꯃꯥꯅ ꯅꯪꯉꯣꯟꯗ ꯌꯥꯝ ꯅꯣꯛꯅꯤꯡꯉꯦꯗꯗꯤ ꯌꯥꯝ ꯌꯥꯝ ꯈꯪꯕꯩ ꯇꯥꯏꯞꯇ ꯈ ꯈꯪꯗꯦ ꯃꯥꯅ ꯄꯨꯊꯣꯛꯇꯔꯦꯗꯤꯦ ꯂꯤꯡꯇꯣ ꯃꯥꯅ ꯄꯨꯊꯣꯛꯇꯨꯅ ꯁꯦꯝꯃꯤꯅ ꯁꯦ ꯇꯧꯔ ꯄꯩꯁꯥ ꯐꯪꯍꯟꯕꯒꯤ ꯃꯣꯡ ꯅꯣꯡꯅꯤꯡꯉ
ꯑꯩꯅ ꯅꯪꯅ ꯅꯪꯅ ꯐꯠꯇꯅꯕ ꯇꯧꯔꯛꯀꯅꯤ ꯍꯥꯏꯕ ꯅꯠꯇꯦ ꯅꯪꯁꯨ ꯈꯪꯗꯗꯅ ꯇꯧꯔꯛ ꯅꯪꯁꯨ ꯈꯪꯗꯕꯒꯤ ꯑꯣꯏꯔꯝꯒꯅꯤ ꯍꯥꯏꯕꯅꯤ ꯈꯣꯠꯄꯅꯤ ꯉꯝꯗꯦ ꯍꯥꯏꯕꯅꯦꯕ ꯃꯥꯏ ꯃꯑꯣꯡ ꯌꯥꯝ ꯅꯣꯛꯅꯤꯡꯗ꯭ꯔꯥ
ꯅꯃꯤꯅꯦ ꯅꯦ ꯃꯥꯒꯤꯕꯨꯨ ꯍꯥꯏꯗꯗꯤ ꯏ ꯏꯁ ꯅꯪꯒꯤ ꯄꯠꯇꯦꯅꯦ ꯃ ꯍꯥꯏꯔ ꯎ
ꯀꯔꯦꯗꯤꯊꯤ ꯇꯥꯅꯦꯕ ꯀꯔꯦꯟꯅꯤ ꯌꯥꯝ ꯇꯥꯅꯦ ꯑꯗꯨꯕꯤꯅ ꯃꯁꯛꯇꯨ ꯌꯥꯝ ꯆꯥꯟꯅꯗꯕꯅꯦ ꯑꯃ ꯁꯔ ꯍꯣꯏꯗ
ꯃꯤꯉ ꯌꯥꯝ
ꯕꯤꯅꯨ ꯗꯤ ꯍꯣꯝ ꯏꯁꯇꯦꯗꯤꯒ ꯆꯠꯈꯤꯗꯧꯔꯦꯅꯦ ꯅꯪ ꯅꯪ ꯆꯠꯂꯣꯏꯗ꯭ꯔꯥ
ꯀꯗꯥꯏ ꯃꯣꯏ ꯐꯦꯃꯤꯂꯤꯁꯤꯅ ꯍꯥꯏꯔ
ꯑꯣ ꯃꯟꯆ ꯀꯗꯤ
ꯃꯣꯏ ꯐꯦꯃꯤ ꯅꯩꯔꯦꯅꯦ ꯃꯣꯏꯗꯤ ꯑꯩꯈꯣꯏ ꯏꯕꯦꯝ ꯑꯃ ꯍꯣꯝ ꯏꯁꯇꯦ ꯄꯩꯁꯥ ꯂꯩꯇꯗꯅ
ꯑꯣ ꯑꯗꯨ ꯆꯩꯔꯣ ꯁꯤꯕ꯭ꯔꯥꯅ ꯍꯥꯏꯔꯝꯃꯦꯕ ꯅꯪ ꯄꯩꯁꯥ ꯂꯩꯇꯦ ꯌꯥꯝ ꯋꯥꯔꯦ ꯏꯅꯦ ꯄꯈ꯭ꯔꯦ ꯃꯥ ꯃꯥꯟꯗ꯭ꯔꯦꯅ ꯍꯥꯏꯅꯤꯕ ꯑꯩ ꯍꯧꯖꯤꯛꯁꯨ ꯃꯥꯟꯗꯦ ꯍꯥꯏꯒꯦ ꯅꯪꯅ ꯋꯥꯏ ꯀꯥꯏꯗꯣ ꯌꯥꯝ ꯊꯤꯅ ꯌꯥꯝ ꯊꯤꯅ ꯃꯥꯟꯗꯦꯀꯣ ꯇꯪ
ꯑꯃꯥꯟꯕ ꯈꯨꯗꯤꯡꯃꯛ ꯑꯃꯥꯟꯕ ꯈꯨꯗꯤꯡꯃꯛ ꯑꯋꯣꯏꯕ ꯑꯣꯏꯔꯗꯤ ꯃꯥꯟꯗꯕ ꯈꯨꯗꯤꯡꯃꯛꯅ ꯑꯣꯏ
ꯦ ꯀꯌꯥꯝ ꯀꯌꯥꯝ ꯋꯥꯔꯒꯦꯅꯦ ꯅꯣꯏꯕꯣ
ꯈꯔꯗꯤ ꯂꯩꯇ꯭ꯔꯦ ꯍꯥꯏꯇꯥꯔꯦ ꯑꯩꯈꯣꯏ ꯏꯃꯅꯕꯤꯃ ꯂꯩꯀꯥꯏꯗ ꯄꯩꯁꯥ ꯄꯨꯔ ꯄꯨꯔꯒ ꯂꯩꯃ
ꯑꯦ ꯄꯩꯁꯥꯥꯏꯁꯤ ꯈ ꯄꯨ ꯇꯥꯕꯅꯤ ꯀꯩꯅꯣ ꯄꯩꯁꯥ ꯄꯨ ꯄꯩꯁꯥ ꯄꯩꯁꯥ ꯄꯨꯅꯩ ꯅꯠꯇ꯭ꯔꯣ ꯃꯤ ꯅꯣꯏ ꯄꯩꯁꯥ ꯄꯨꯅꯩꯅꯦꯩꯥ ꯄꯨ ꯇꯥꯔꯦ ꯂꯩꯀꯥꯟꯒ ꯁꯤꯡꯉ ꯂꯣꯏꯔꯒꯩꯗꯔꯦ
ꯍꯣꯏ ꯑꯗꯨꯅꯦ ꯃꯤ ꯄꯨꯅꯩꯌꯦꯅꯕꯨꯗꯤ ꯄꯨꯕꯕꯨꯗꯤ ꯄꯨꯔꯤ ꯑꯩꯈꯣꯏꯁꯨ
ꯈꯔ ꯂꯩꯔꯃꯣꯏ ꯑꯗꯨꯒꯨꯝꯕꯕꯨ ꯗꯕꯜ ꯗꯕꯜꯅꯦ ꯄꯥꯏꯗꯣꯢꯖꯦ
ꯑꯗꯨꯗꯤ ꯆꯨꯝꯕ ꯑꯗꯣ ꯅꯪ ꯈꯔꯣ ꯊꯥꯒꯦ ꯊꯥꯔꯛꯑꯣꯗꯅ
ꯑꯣ ꯑꯩꯗꯣ ꯂꯩꯔꯗꯤ ꯊꯥꯔꯛꯑꯣꯏꯗ꯭ꯔꯣ
ꯍꯌꯦꯡꯋꯥꯢ ꯂꯩꯔꯀꯥꯟꯗ ꯃꯌꯥꯝ ꯄꯤꯕꯤꯒꯦ
ꯏꯕꯦꯃ ꯂꯨꯄꯥ ꯆꯥꯝꯗ ꯄꯤꯌꯣꯅ ꯍꯥꯏꯔ ꯑꯩꯈꯣꯏ ꯃꯥꯗ ꯑꯩꯈꯣꯏ ꯃꯥꯁꯤꯅ ꯁꯤ ꯇꯠ ꯇꯠꯈ꯭ꯔꯦ ꯌꯥꯗꯗꯅ ꯆꯣꯞꯄ ꯅꯪꯍꯜꯂꯝꯃ ꯆꯠꯈ꯭ꯔꯦ
ꯍꯥꯏ ꯅꯪꯗꯤ ꯂꯨꯄꯥ ꯆꯥꯝꯃꯗꯤ ꯀꯩꯗꯧꯗꯣꯏꯕ
ꯅꯗꯦ ꯃꯥ ꯂꯩꯇ ꯀꯥꯟꯗ ꯑꯆꯥꯄꯣꯠ ꯑꯃ ꯆꯥꯅꯤꯡꯕ ꯑꯃ ꯆꯥꯅꯤꯡꯕꯗ ꯂꯩ ꯌꯥꯏꯗꯅ ꯃꯥꯕꯨ ꯀꯣꯏ ꯊꯤꯟ ꯊꯤꯅꯗꯅ ꯃꯃꯤꯡ ꯀꯧ ꯀꯧꯕꯧꯗꯅ ꯊꯤꯒꯗ꯭ꯔꯥ ꯂ ꯅꯨꯄꯥ ꯆꯥꯡ
ꯑꯁ ꯅꯪꯕꯨ ꯗꯨꯀꯥꯟꯗꯒ ꯊꯣꯛꯄ꯭ꯔꯅꯦ
ꯊꯣꯛꯄꯨꯗꯤ ꯇꯦ ꯈꯣꯢ ꯏꯅꯝꯃꯅ ꯑꯗꯨ ꯂꯩ ꯂꯩꯒ ꯍꯥꯏꯗꯅ ꯄꯩꯁꯥꯗꯣ ꯑꯝꯇ ꯂꯩꯇ꯭ꯔꯗꯤ ꯀꯔꯥꯢꯗꯩ ꯑꯣꯏꯔꯦ
ꯅꯪ ꯆꯪꯉꯛꯑꯦ ꯑꯩ ꯌꯨꯝꯗ ꯂꯥꯛꯄꯗꯩ ꯂꯨꯄꯥ ꯆꯍꯨꯝ ꯍꯦꯟ ꯆꯪꯉꯛꯑꯦ
ꯑꯣ ꯌꯥꯝꯃꯤꯅꯦ ꯑꯗꯨꯏ ꯅꯪꯗꯤ ꯐꯣꯟ ꯐꯟ ꯇꯧꯕ꯭ꯔꯣ ꯑꯗꯨꯗꯤ
ꯎꯝ ꯐꯣꯟ ꯇꯧꯕ ꯍꯥꯏꯁꯦ ꯄꯥꯝꯁꯥꯁꯨ ꯇꯧꯅꯩ ꯑꯩꯗꯤ ꯑꯗꯒꯤꯗꯤ ꯀꯩꯅꯣꯁꯨ ꯔꯣꯁꯃꯤꯂꯥꯁꯨ ꯇꯧꯅꯩ ꯅꯪꯒꯁꯨ ꯑꯩ ꯌꯨꯝ ꯂꯥꯛꯄꯣꯏ ꯇꯧꯅꯈ꯭ꯔꯕ ꯇꯧꯅꯈ꯭ꯔ ꯃꯥꯜꯂꯦ ꯇꯧꯅꯈ꯭ꯔꯦꯀꯣ ꯑꯃꯨꯔꯛꯂ ꯑꯅꯤꯔꯛꯂ ꯑꯃꯨꯛ ꯇꯧꯅ ꯒ꯭ꯔꯗꯥꯢꯅꯦ
ꯑꯝ
ꯪꯗꯤ ꯑꯝꯇ ꯆꯪꯉꯛꯇ꯭ꯔꯕꯣ
ꯆꯪꯉꯦꯑꯦ ꯂꯨꯄꯥ ꯆꯥꯝꯃꯒ ꯅꯤꯐꯨ ꯅꯤꯐꯨ ꯐꯨꯒ ꯇꯔꯦꯠꯂ ꯀꯋꯥꯅꯣ ꯑꯗꯨ ꯆꯥꯝ ꯅꯤꯐꯨ ꯇꯔꯦꯠ ꯆꯪꯉꯦꯕ ꯌꯨꯝ ꯂꯥꯛꯄꯗꯒꯤꯗꯒꯤ
ꯈꯔ ꯈꯔ
ꯑꯗꯣ ꯑꯩꯒꯤꯗꯣ ꯋꯥꯠꯂꯝꯒꯗꯕ ꯋꯥꯠꯂꯝꯗꯧ ꯃꯥꯜꯂꯦ ꯑꯩꯗꯣ ꯐꯅꯌꯥꯝꯗꯤ ꯇꯧꯕꯅꯦꯉꯣ ꯑ ꯐꯣꯟ ꯑꯅꯤꯔꯛ ꯇꯧꯕ ꯍꯥꯏꯁꯦ ꯑꯩꯅꯁꯨ ꯑꯃꯨꯛ ꯇꯧꯕ ꯑꯗꯒꯤ ꯅꯣꯏꯅꯁꯨ ꯑꯃꯨꯛ ꯇꯧꯔꯛꯄ ꯑꯗꯨꯃꯥꯏ ꯅ ꯇꯧꯅꯩꯅꯤꯗꯅ ꯇꯧꯅꯕꯗꯣ ꯑꯩꯅ ꯄꯥꯕꯗ ꯑ ꯐꯅꯌꯥꯝꯗꯤ ꯌꯥꯝꯃꯦꯕ ꯇꯧꯔꯤꯗ ꯑꯩꯅ ꯑꯃꯨꯛ ꯇꯧ ꯑꯩꯅ ꯑꯃꯨꯛ ꯅꯪꯉꯣꯟꯗ ꯑꯃꯨꯛ ꯇꯧ ꯅꯪꯅ ꯑꯃꯨꯛ ꯑꯩꯉꯣꯟꯗ ꯑꯃꯨꯛ ꯇꯧꯔꯒ ꯑꯗꯒꯤ ꯔꯣꯁꯤꯛꯂꯥꯟꯅ ꯑꯩ ꯑꯗꯨꯗꯥꯃꯥꯏꯅ ꯇꯧꯕꯗꯣ
ꯎꯝ ꯑꯗꯨ ꯅꯪ ꯀꯣꯜ ꯇꯧꯅꯕꯒꯤ ꯃꯁꯤꯡꯗꯨꯗ ꯃꯁꯤꯡ ꯀꯌꯥ ꯁꯨꯔꯒꯦ ꯅꯪ ꯇꯧꯕ
ꯀꯣꯜ ꯇꯧꯅꯔꯤꯕꯁꯤꯡꯁ ꯀꯃꯥꯏꯅ ꯊꯣꯛꯀꯦꯕ
ꯄꯨꯅꯦ ꯅꯪ ꯁꯕꯃꯤꯠ ꯇꯧꯁꯟꯗꯕ꯭ꯔꯥ ꯑꯩꯒꯤꯗꯤ ꯑꯩ ꯀ ꯀꯣ ꯃꯁꯤꯡ ꯑꯩꯗꯤ ꯇꯔꯥꯃꯉꯥ ꯁꯨꯈ꯭ꯔꯦ
ꯑꯉꯥꯡ ꯍꯥꯏꯁꯦ ꯁꯤꯛꯁ ꯇꯦꯟ ꯍꯥꯏꯅ ꯂꯩꯌꯦ ꯑꯗꯨꯃꯥꯏꯅ ꯂꯩꯕ꯭ꯔꯣ
ꯑꯣ ꯅꯪ ꯂꯥꯛꯑꯣ ꯑꯗꯨꯗꯤ ꯀꯩꯅꯣ ꯇꯔꯨꯛ ꯈꯛ ꯇꯧꯗꯉꯥꯏꯗꯤ ꯅꯪ ꯁꯤꯛꯁꯇꯤꯅ ꯂꯩꯔꯗꯤ ꯎꯝ ꯏꯁ ꯐꯅꯌꯥꯝ ꯃꯥꯟꯕꯩ ꯋꯥꯅꯤ ꯅꯪꯅ ꯇꯔꯨꯛ ꯈꯛꯇꯅꯤꯗꯣ
ꯇꯔꯣ ꯈꯊꯗꯣ ꯀꯣꯏꯅ ꯐꯅꯌꯥꯝ ꯍꯥꯏꯁꯦ ꯇꯔꯨꯛ ꯇꯔꯨꯛ ꯈꯛꯇ ꯍꯥꯏꯁꯦ ꯀꯩꯅꯣ ꯍꯟꯗ ꯇꯧꯔꯤꯁꯦ ꯇꯔꯨꯛ ꯈꯛꯇꯔꯣ
ꯑꯧ ꯅꯍꯥꯟꯅꯤꯗꯕꯨ ꯅꯪꯒꯤ ꯑꯥ ꯀꯅꯥ ꯀꯅꯥ ꯇꯧꯔꯕ ꯅꯪ ꯇꯧꯁꯨ ꯇꯧꯗꯅ ꯅꯪꯅ ꯌꯥꯔꯦꯅ ꯍꯥꯏꯕꯗꯣ ꯑꯩꯉꯣꯟꯗ ꯑꯃꯨꯛꯇꯪꯕꯨ ꯉꯥꯏ ꯑꯃ ꯉꯥꯡꯉꯤ ꯅꯪ ꯇꯧꯕ
ꯌꯥꯝ ꯇꯧꯔꯦꯅ ꯂꯩꯅꯦꯉꯣꯟꯅꯦ
ꯈꯔ ꯈꯔ ꯇꯧꯔꯛꯑꯣ ꯅꯣꯏ ꯅꯝꯃꯗꯨ ꯍꯥꯞꯆꯤꯜꯂꯣ
ꯍꯥꯞꯆꯜꯂꯦ ꯑꯩꯈꯣꯏ ꯅꯝꯃꯕꯨꯗꯤ ꯑꯩꯅ ꯑꯩꯈꯣꯏ ꯅꯝꯃꯗꯨ ꯑꯗꯨꯝ ꯐꯔꯛ ꯇꯥ ꯑꯗꯨꯝ ꯇꯧꯗꯕ ꯃꯥꯏꯁꯨ ꯇꯧꯔ ꯇꯧꯕꯕꯨꯗꯤ ꯌꯥꯏꯌꯦꯃꯥꯏꯅ
ꯃꯥꯅ ꯆꯥꯛꯈꯨꯝꯗ ꯆꯥꯛ ꯊꯣꯡꯉꯦꯗ ꯅꯪꯅ ꯃꯄꯥꯟ ꯊꯣꯡꯒꯥꯟꯅ ꯊꯣꯛꯑꯒ ꯇꯧꯔꯒ ꯁꯥꯟꯅꯔ ꯀꯩꯅꯣ
ꯌꯥꯏꯌꯦ ꯑꯗꯨꯁꯨꯥꯃꯣꯏ ꯂꯣꯏꯗꯧꯔ ꯃꯥꯜꯂꯦ ꯃꯣꯏꯒꯤ ꯇꯥꯛꯁꯇꯣ